ꯍꯜꯂꯣ
ꯍꯜꯂꯣ
ꯇꯥꯔꯕꯣ
ꯇꯥꯔꯦ
ꯑꯥ ꯎꯝ ꯍꯧꯖꯤꯛꯀꯥꯟꯁꯤꯕꯨ ꯀꯃꯥꯏꯟ ꯀꯃꯥꯏꯅ ꯇꯧꯔꯤꯒꯦ
ꯑꯁ ꯁꯥꯥꯟꯅꯒ ꯁꯥꯕꯅꯦ ꯀꯔꯦꯟ ꯊꯥ ꯑꯣꯏꯕꯅꯤꯅ
ꯑꯥꯎ
ꯈꯪꯗꯦ ꯃꯇꯝ ꯂꯦꯟꯕꯝ ꯁꯤ ꯏꯟꯂꯩ ꯂꯩꯇꯦꯗ
ꯎꯝ ꯍꯧꯖꯤꯛꯀꯥꯟꯁꯦ ꯑꯗꯨꯅꯦ ꯌꯥꯝ ꯁꯥꯔꯦ ꯅꯍꯥꯟꯋꯥꯏꯒꯤ ꯁꯥꯕꯒꯤ ꯆꯥꯡꯗꯒꯤ ꯌꯥꯝꯅ ꯍꯦꯟꯒꯠꯂꯦ ꯍꯧꯖꯤꯛꯀꯥꯟꯁꯦ ꯁꯥꯕ ꯑꯌꯤꯡ ꯑꯁꯥꯒꯤ ꯆꯥꯡꯁꯦ ꯌꯥꯝꯅ ꯆꯥꯡ ꯅꯥꯏꯗ꯭ꯔꯦ ꯍꯥꯏꯕꯗꯤ ꯍꯧꯖꯤꯛꯁꯦ ꯏꯪꯕꯒꯤ ꯊꯥꯁꯦ ꯌꯥꯝꯅ ꯃꯁꯤꯡꯁꯦ ꯌꯥꯝꯁꯤꯜꯂꯛꯇ꯭ꯔꯦꯕ ꯊꯥ ꯑꯍꯨꯝ ꯃꯔꯤꯗꯒꯤ ꯍꯦꯟꯅ ꯏꯪꯗ꯭ꯔꯦ ꯑꯗꯨꯒꯅ ꯑꯩꯈꯣꯏꯅ ꯑꯉꯥꯡ ꯑꯣꯏꯔꯤꯀꯥꯟꯗ ꯌꯥꯝꯅ ꯀꯩꯅꯣꯒꯨꯝꯕ ꯏꯪꯕꯁꯦ ꯄꯣꯏꯅꯨꯒꯨꯝꯕ ꯋꯥꯛꯆꯤꯡꯒꯨꯝꯕꯁꯦ ꯌꯥꯝ ꯏꯪꯉꯤꯗꯅ ꯀ ꯁꯤꯒꯨꯝꯕ ꯏꯪꯕ ꯃꯇꯝꯁꯦ ꯁꯤꯒꯨꯝꯕ ꯃꯇꯝꯁꯦ ꯍꯧꯖꯤꯛꯇꯤ ꯏꯪꯕ ꯇꯥꯔꯒꯁꯨ ꯑꯗꯨꯛ ꯍꯛꯅ ꯑꯩꯈꯣꯏꯅ ꯑꯉꯥꯡ ꯑꯣꯏꯔꯤꯉꯩ ꯃꯇꯝꯗ ꯏꯪꯕ ꯑꯗꯨꯃꯥꯏꯅꯗꯤ ꯏꯪꯗ꯭ꯔꯦ ꯑꯗꯨꯗꯨꯒ ꯀꯩꯅꯣꯁꯨ ꯇꯧꯔꯦ ꯍꯥꯏꯗꯤ ꯁꯥꯕꯒꯤ ꯃꯇꯝꯁꯤꯅ ꯍꯦꯜꯂꯦꯕ ꯁꯥꯕꯅ ꯌꯥꯝ ꯌꯥꯝ ꯍꯦꯜꯂꯦ ꯍꯧꯖꯤꯛꯁꯦ ꯁꯥꯕꯒꯤ ꯆꯥꯡꯁꯦ ꯌꯥꯝ ꯍꯦꯜꯂꯦ ꯑꯗꯒꯤ ꯅꯣꯡ ꯇꯥꯕꯒꯤ ꯃꯇꯝꯁꯤꯁꯨ ꯑ ꯅꯣꯡꯖꯨ ꯅꯨꯡꯁꯥ ꯅꯣꯡꯖꯨ ꯅꯨꯡꯁꯥ ꯃꯇꯝꯁꯦ ꯅꯥꯏꯗ꯭ꯔꯦ ꯅꯣꯡ ꯇꯥꯕꯒꯤ ꯃꯇꯝꯁꯦ ꯅꯣꯡ ꯇꯥꯒꯗꯕ ꯃꯇꯝꯗꯥ ꯇꯥꯗ꯭ꯔꯦ ꯍꯧꯖꯤꯛꯁꯦ ꯅꯣꯡ ꯇꯥꯕ ꯌꯥꯔꯕ ꯃꯇꯝꯅꯦꯕ ꯍꯥꯏꯗꯤ ꯐꯧ ꯍꯨꯟꯅꯕ ꯒꯤ ꯂꯧ ꯂꯤꯡꯅꯕꯒꯤ ꯅꯣꯡ ꯇꯥꯕ ꯌꯥꯔꯕ ꯃꯇꯝꯁꯤꯗ ꯏꯁꯤꯡ ꯂꯩꯇ꯭ꯔꯦ ꯅꯣꯡ ꯇꯥꯗ꯭ꯔꯦ ꯑꯗꯨꯅꯗꯤ ꯎꯝ ꯍꯌꯦꯡ ꯂꯧ ꯂꯣꯛꯄ ꯃꯇꯝꯗꯅ ꯑꯃꯨꯛ ꯅꯣꯡ ꯇꯥꯁꯤꯜꯂꯛꯑꯅꯤ ꯑꯥ
ꯎꯝ
ꯍꯥꯏꯗꯤ ꯑꯗꯨꯗꯨꯅ ꯀꯨꯝ ꯀꯪꯍꯜꯂꯦꯕ ꯑꯗꯩꯗꯤ ꯐꯧ ꯊꯣꯛꯏ ꯍꯟꯊꯔꯅꯤ ꯑꯗꯨꯗꯨꯅ ꯃꯃꯜ ꯍꯦꯟꯒꯠꯂꯅꯤ ꯑꯗꯨꯒ ꯂꯥꯏꯔꯕꯁꯤꯡꯗ ꯑꯃꯨꯛ ꯋꯥ ꯍꯜꯂꯦ ꯑꯋꯥꯕ ꯄꯤꯌꯦ ꯅꯣꯡꯃꯒꯤ ꯁꯨꯔ ꯆꯥꯕ ꯑꯩꯈꯣꯏꯗꯗꯤ ꯑꯋꯥꯕ ꯑꯃꯨꯛ ꯄꯤꯔꯦ
ꯎꯝ
ꯂꯥꯏꯔꯕ ꯃꯁꯦꯟ ꯅꯝꯕꯣ ꯄꯣꯟꯅꯔꯦ ꯏꯅꯥꯈꯨꯟꯕꯅꯥ ꯑꯠ ꯑꯗꯨꯝ ꯑꯗꯨꯝ ꯃꯥꯡꯈꯠꯈ꯭ꯔꯦ
ꯑꯥ ꯑꯩꯈꯣꯏꯅꯁꯨ ꯏꯁꯥꯅꯁꯨ ꯁꯦꯝꯖꯕ ꯉꯥꯛꯇꯅꯤ ꯅꯣꯡꯃꯒꯤ ꯈꯖꯤꯛ ꯈꯖꯤꯛ ꯁꯣꯏꯕ ꯑꯗꯨꯅ ꯍꯧꯖꯤꯛ ꯑꯣꯏꯔꯛꯏꯕꯅꯦꯕ
ꯃꯥꯅꯦ ꯃꯤꯑꯣꯏꯕꯁꯤꯒꯤ ꯑ ꯈꯖꯤꯛ ꯁꯣꯏꯈꯤꯕꯗꯨꯅ ꯈꯟꯊꯍꯧꯗꯕ ꯃꯤꯀꯨꯞꯇ ꯈꯖꯤꯛ ꯈꯖꯤꯛ ꯃꯤ ꯑꯃꯅ ꯈꯖꯤꯛ ꯈꯖꯤꯛ ꯁꯣꯏ ꯁꯣꯏꯈꯤꯕ ꯍꯥꯏꯁꯦ ꯄ꯭ꯔꯤꯊꯤꯕꯤꯗ ꯂꯩꯔꯤꯕ ꯃꯤꯌꯥꯝ ꯅꯨꯡꯁꯤꯠ ꯀꯌꯥꯝꯅꯣ ꯃꯣꯏꯅ ꯈꯖꯤꯛ ꯈꯖꯤꯛ ꯈꯖꯤꯛ ꯁꯣꯏꯕ ꯍꯥꯏꯁꯦ ꯑꯁꯤꯒꯤꯁꯦ ꯅꯣꯡꯃꯗꯤ ꯆꯧꯕ ꯑꯁꯣꯏꯕ ꯑꯃ ꯑꯣꯏꯍꯜꯂꯛꯑꯦꯕ
ꯑꯣꯏꯍꯜꯂꯛꯑꯦ ꯑꯗꯒꯤ ꯎꯃꯪ ꯎ ꯎ ꯇꯧꯔꯦ
ꯑ ꯎꯃꯪ ꯋꯥꯃꯪ ꯀꯣꯛꯊꯣꯛꯑꯦ ꯑꯗꯣ ꯀꯩꯅꯣ ꯑꯁꯤꯒꯤ ꯃꯠ ꯇꯥꯡꯁꯤꯗ ꯑꯩꯅ ꯀꯩꯅꯣꯗ ꯑꯥ ꯃꯔꯨꯞꯇ ꯋꯥꯐꯝ ꯑꯃꯈꯛꯇ ꯍꯪꯒꯦꯕ ꯍꯥꯏꯗꯤ ꯃꯔꯨꯞꯀꯤ ꯃꯣꯠ ꯃꯔꯨꯞꯀꯤ ꯋꯥ ꯈꯜꯂ ꯂꯩꯕꯗꯣ ꯁꯨꯝ ꯐꯣꯡꯗꯣꯛꯄꯤꯔꯛꯑꯣꯕꯀꯣ ꯑꯩꯒꯤꯁꯨ ꯍꯥꯏꯖꯔꯛꯀꯦ ꯑꯗꯨ ꯑꯗꯨꯒꯨ ꯃꯔꯨꯞ ꯄꯤꯁꯥ ꯍꯦꯛ ꯄꯤꯔꯛꯑꯣ ꯑꯗꯣ ꯍꯥꯏꯗꯤ ꯍꯧꯖꯤꯛꯁꯦ ꯑꯏꯤꯡ ꯑꯁꯥ ꯆꯥꯡꯁꯦ ꯌꯥꯝꯅ ꯃꯍꯧꯁꯥꯒ ꯃꯥꯟꯅꯗ꯭ꯔꯦ ꯃꯍꯧꯁꯥꯒꯤ ꯑꯣꯏꯕ ꯄ꯭ꯔꯀꯤꯇꯤꯒꯤ ꯈꯜꯁꯦ ꯀꯥꯏꯊꯔꯛꯑꯦ ꯑꯁꯤ ꯑꯁꯨꯝꯅ ꯇꯧꯕꯁꯦ ꯑꯩꯈꯣꯏ ꯍꯥꯏꯗꯤ ꯃꯌꯥꯝꯁꯤꯅ ꯀꯔꯝꯍꯥꯏꯅ ꯇꯧꯔꯒꯗꯤ ꯑꯦ ꯍꯥꯏꯗꯤ ꯃꯔꯨꯞ ꯀꯤ ꯋꯥꯈꯜꯗ ꯈꯔꯗ ꯑꯣꯏꯔꯁꯨ ꯐꯒꯠꯄ ꯉꯝꯒꯅꯤꯅ ꯈꯜꯂꯤ ꯑꯗꯨꯒꯤ ꯃꯇꯥꯡꯗ ꯈꯔ ꯊꯝꯃꯨ
ꯑꯣ ꯑꯩꯒꯤ ꯃꯇꯥꯡꯗ ꯑꯩꯅ ꯈꯪꯖꯕ ꯈꯔ ꯑꯩ ꯋꯥꯈꯟꯗ ꯈꯔ ꯈꯟꯕꯗꯣ
ꯑꯥꯎ ꯍꯣꯏ ꯑꯗꯨꯝꯕ ꯑꯥ ꯃꯔꯨꯞꯀꯤ ꯋꯥꯈꯜꯗꯥ ꯈꯟꯕ ꯐꯥꯎꯕ ꯇꯧꯍꯟꯅꯤꯡꯕ ꯂꯩꯗꯅ ꯑꯗꯨꯒꯨꯝꯕꯗꯣ ꯑꯗꯨꯝ ꯍꯥꯏꯕꯤꯔꯛꯑꯣ
ꯑꯩꯅ ꯈꯟꯕ ꯑꯩꯈꯣꯏꯁꯤ ꯃꯤ ꯌꯥꯝꯈꯜꯂꯛꯄꯩ ꯃꯇꯨꯡꯏꯟꯅ ꯌꯨꯝ ꯀꯩ ꯑꯗꯒꯤ ꯃꯐꯝ ꯁꯤꯡ ꯑ ꯍꯦꯟꯒꯠꯂꯛꯑꯦꯕ ꯍꯦꯟꯒꯠꯂꯛ ꯃꯇꯝꯗ ꯆꯪꯗ ꯌꯥꯗꯕ ꯆꯪꯉꯤꯕ ꯄꯣꯠꯆꯩ ꯁꯤꯡꯁꯦ ꯀꯩ ꯍꯥꯏꯗꯤ ꯃꯍꯧꯁꯥꯒꯤ ꯑꯣꯏꯕ ꯉꯥꯛꯇꯅꯦꯕ ꯑꯩꯈꯣꯏꯅ ꯁꯤꯖꯤꯟꯅꯔꯤ ꯃꯩꯁꯦ ꯎ ꯎ ꯋꯥꯗꯕꯨ ꯍꯥꯏꯔꯣ ꯑꯗꯒꯤ ꯃꯐꯝ ꯍꯥꯏꯗꯤ ꯂꯧꯎ ꯁꯤꯡꯎꯕ ꯑ ꯂꯧꯎ ꯁꯤꯡꯎ
ꯐꯥꯃꯔꯤꯕ ꯃꯛ ꯈꯩꯁꯦ
ꯍꯣꯏꯌꯦ ꯑꯗꯣ ꯃꯍꯧꯁꯥꯅ ꯄꯤꯔꯝꯕ ꯉꯥꯛꯇꯅꯦꯕ ꯁꯦ ꯑꯩꯈꯣꯏꯅ ꯍꯦꯡ ꯁꯨꯝ ꯃꯤꯁꯦ ꯌꯥꯝꯈꯠꯂꯛꯑꯕꯅꯤ ꯂꯩꯐꯝ ꯂꯩꯔꯛꯇ꯭ꯔꯕꯅꯤꯅ ꯂꯧꯎ ꯁꯤꯡꯎ ꯎꯔꯝꯕ ꯃꯐꯝꯁꯤꯡꯁꯦ ꯀꯩꯗꯧꯕ ꯂꯩꯕꯥꯛ ꯊꯣꯡꯒꯠꯂꯅꯤ ꯆꯤꯡꯗꯒꯤ ꯀꯣꯜ ꯂꯩꯕꯥꯛꯁꯦ ꯀꯣꯊꯣꯛꯑꯅꯤ ꯑꯗꯩ ꯆꯤꯡꯁꯤ ꯀꯩꯗꯧꯔꯅꯤ ꯈꯔ ꯀꯣꯛꯊꯣꯔꯛꯄꯗꯒꯤꯗꯤ ꯎꯃꯪ ꯋꯥꯃꯪ ꯃꯌꯥꯝ ꯂꯣꯏ ꯌꯥꯟꯊꯠꯈ꯭ꯔꯅꯤ ꯎꯃꯪ ꯋꯥꯃꯪ ꯌꯥꯟꯊꯠꯂꯏꯕ ꯃꯌꯥꯝꯁꯤꯅ ꯑꯃꯨꯛ ꯑꯩꯈꯣꯏꯅ ꯍꯤꯡꯕꯗ ꯆꯪꯉꯤꯕ ꯌꯨꯝ ꯀꯩ ꯑꯗꯒꯤ ꯄꯣꯠ ꯆꯩ ꯃꯌꯥꯝ ꯑꯃꯁꯤ ꯃꯥ ꯂꯣꯏ ꯁꯥꯔꯛꯑꯅꯦꯕ ꯁꯥꯕꯗꯩ ꯌꯥꯟꯊꯠꯈꯤꯕ ꯑꯗꯣ ꯀꯩꯒꯨꯝꯕ ꯍꯣꯏ ꯁꯤꯖꯤꯟꯅꯕ ꯌꯥꯟꯊꯠꯈꯔꯦ ꯑꯗꯨ ꯑꯣꯏ ꯇꯔꯒꯁꯨ ꯊꯥꯖꯤꯜꯂꯝꯕ ꯇꯥꯔꯗꯤ ꯆꯍꯤ ꯈꯔ ꯂꯩꯔꯒ ꯎꯗꯨꯅ ꯆꯥꯎꯔꯛꯄ ꯑꯗꯨꯝ ꯍꯥꯏꯗꯤ ꯖꯦꯅꯦꯔꯦꯁꯟ ꯖꯦꯅꯦꯔꯦꯁꯟꯗ ꯂꯥꯛꯄ ꯑꯣꯏꯒꯦꯔꯥ ꯃꯇꯝ ꯃꯇꯝꯗꯨꯒꯤ ꯍꯧꯗꯤ ꯍꯧꯔꯛꯀꯅꯤꯗꯅ
ꯍꯣꯏ ꯑ ꯍꯥꯏꯅꯔꯤꯕꯗꯨꯅꯤ ꯎ ꯑꯃ ꯌꯥꯟꯕꯗ ꯄꯥꯝꯕꯤ ꯑꯅꯤ ꯊꯥꯖꯤꯜꯂꯣꯅ ꯑꯗꯨꯃꯥꯏꯅ ꯇꯧꯕ ꯇꯥꯔꯒꯗꯤ ꯅꯣꯡꯃꯗꯤ ꯁꯣꯏꯗꯃꯛꯀꯤ ꯌꯥꯟꯊꯠ ꯆꯠꯈꯤꯕ ꯇꯥꯔꯁꯨ ꯎꯝ ꯅꯣꯡꯃ ꯑꯗꯨꯗ ꯆꯠ ꯁꯤꯖꯤꯟꯅꯗꯕ ꯌꯥꯗꯕꯅꯤꯅ ꯅꯣꯡꯃꯒꯤ ꯗꯔꯀꯥꯔ ꯑꯣꯏꯕꯒꯤ ꯃꯇꯨꯡ ꯃꯇꯨꯡꯏꯟꯅ ꯌꯥꯟꯊꯠ ꯁꯤꯖꯤꯟꯅꯕ ꯇꯥꯕꯅꯦꯕ ꯁꯤꯖꯤꯟꯅꯅꯕꯅꯦꯕ ꯑꯗꯨꯕꯨ ꯁꯤꯖꯤꯟꯅꯔꯤꯕ ꯄꯣꯠꯇꯨꯒꯤ ꯃꯍꯨꯠꯇ ꯑꯅꯤꯗꯤ ꯑꯃꯨꯛ ꯊꯥꯕꯤꯔꯝꯃꯣꯕ
ꯑꯪ ꯑꯗꯨꯏꯗꯤ ꯇꯧꯗ꯭ꯔꯦ ꯑꯗꯨꯝ ꯌꯥꯟꯊꯠ ꯌꯥꯟꯊꯠꯂ ꯑꯗꯨꯝ ꯆꯠꯈ꯭ꯔꯅꯤ ꯑꯗꯒꯗꯤ ꯂꯧꯎ ꯁꯤꯡꯎꯕ ꯃꯐꯝꯁꯤꯡꯁꯨ ꯍꯧꯖꯤꯛꯇꯤ ꯂꯩꯁꯤꯜꯂꯛꯇ꯭ꯔꯕꯅꯤ
ꯑ
ꯑꯩ ꯂꯩꯐꯝ ꯂꯩꯇ꯭ꯔꯦ ꯍꯥꯏꯗꯅ ꯂꯧ ꯎꯗꯕ ꯃꯐꯝꯗꯨꯗ ꯀꯩꯗꯧꯕ ꯑꯃꯨꯛ ꯌꯨꯝ ꯁꯥꯖꯤꯜꯂꯔꯅꯤ ꯑꯗꯨꯗꯁꯨ ꯅꯠꯇꯅ ꯐꯦꯛꯇ꯭ꯔꯤ ꯃꯌꯥꯝ ꯂꯤꯡꯈꯠꯂꯛꯑꯅꯤꯀꯣ
ꯍꯣꯏ
ꯍꯥꯏꯗꯤ ꯏꯁꯥ ꯏꯁꯥꯒꯤ ꯀꯥꯟꯅꯉꯥꯏꯅꯤ ꯍꯥꯏꯔꯒ ꯃꯤ ꯍꯣꯏ ꯃꯤꯕꯨꯒꯤ ꯊꯕꯛ ꯄꯤꯔꯤꯅꯤꯀꯣ ꯄꯤ ꯇꯥꯔꯒꯁꯨ ꯅꯦꯆꯔꯒꯤ ꯑꯣꯏꯕ ꯈꯣꯡꯆꯠꯇꯗꯤ ꯌꯥꯝꯅ ꯀꯥꯏꯑꯕ
ꯍꯣꯏ
ꯆꯕ ꯑꯩꯈꯣꯏ ꯏꯁꯥꯅ ꯍꯥꯏꯗꯤ ꯑꯈꯪ ꯑꯍꯩꯁꯤꯡꯅ ꯇꯥꯟꯅꯔꯒ ꯀꯣ ꯃꯁꯥ ꯃꯁꯥꯒꯤ ꯑꯩ ꯈꯛꯇ ꯈꯟꯗꯅ ꯑꯄꯨꯟꯕ ꯑꯃꯒꯤ ꯈꯟꯕ ꯇꯥꯔꯒꯗꯤ ꯍꯧꯖꯤꯛ ꯁꯨꯛ ꯌꯥꯝ ꯊꯤꯅ ꯆꯦꯟꯖ ꯇꯧꯔꯤꯁꯦ ꯀꯩꯗꯧꯅꯅꯨꯡꯗꯁꯨ ꯇꯧꯕꯗꯤ ꯉꯝꯃꯣꯏꯕ ꯁꯤꯁꯦ ꯅꯣꯡꯖꯨ ꯅꯨꯡꯁꯥ ꯈꯥꯛꯇ ꯃꯩ ꯁꯥꯕ ꯃꯇꯝꯗꯅ ꯃꯤ ꯍꯦꯛꯇ ꯆꯥꯛꯊꯤꯛꯇꯨꯉꯩ ꯁꯥꯔꯅꯤ ꯏꯪꯕ ꯃꯇꯝꯗꯅ ꯍꯦꯛ ꯏꯃꯨꯡ ꯏꯃꯨꯡꯁꯦ ꯂꯩꯔꯤꯉꯩ ꯐꯅꯤ ꯃꯄꯥꯟ ꯍꯦꯛ ꯊꯣꯛꯈ꯭ꯔꯒ ꯆꯤꯡꯁꯤꯂꯣꯏ ꯁꯤꯗꯧꯕꯩ ꯇꯥꯏꯞꯇ ꯇꯧꯔꯛꯀꯅꯦꯕ ꯃꯇꯝꯗ ꯍꯦꯛ ꯑ ꯁꯥꯕꯁꯦ ꯅꯍꯥꯟꯋꯥ ꯑꯍꯟꯃꯩꯅ ꯍꯥꯏꯅꯩ ꯍꯧꯖꯤꯛꯀ ꯃꯥꯟꯅꯗ꯭ꯔꯦꯀꯣ ꯁꯥꯕ ꯆꯥꯡꯁꯤꯒ ꯍꯥꯏꯅꯤ
ꯎꯝ ꯎꯝ ꯃꯣꯏꯗꯤ ꯍꯥꯏꯗꯤ ꯆꯍꯤ ꯀꯌꯥ ꯀꯌꯥ ꯑꯩꯈꯣꯏꯅ ꯊꯦꯡꯅꯔꯤꯁꯤꯗꯒꯤ ꯍꯦꯟꯅ ꯊꯦꯡꯅꯔꯒ ꯂꯥꯛꯑꯕꯅꯦꯕ
ꯑꯥ ꯍꯣꯏ ꯂꯥꯏꯔꯤꯛ ꯂꯥꯏꯁꯨ ꯍꯩꯖꯗꯦ ꯍꯥꯏ ꯇꯥꯔꯒꯁꯨ ꯅꯍꯥꯥꯟꯋꯥꯏ ꯑꯍꯟꯁꯤꯡꯅ ꯈꯪꯕ ꯃꯌꯥꯝ ꯑꯃ ꯍꯦꯜꯂꯦꯕ
ꯍꯣꯏ ꯍꯦꯜꯂꯦ ꯍꯧꯖꯤꯛꯀꯥꯟꯒꯤ ꯅꯍꯥꯁꯤꯡꯁꯤꯗꯤ ꯂꯥꯏꯔꯤꯛ ꯍꯩꯔꯒ ꯂꯥꯏꯁꯨ ꯌꯥꯎꯗ꯭ꯔꯦ
ꯑꯪ ꯑꯗꯨꯃꯥꯏꯅ ꯑꯍꯥꯟꯕꯉꯩꯅꯕꯨ ꯆꯩꯕꯗ ꯍꯥꯏ ꯅꯪ ꯂꯥꯏꯔꯤꯛ ꯍꯩꯔꯒ ꯑꯩꯁꯨ ꯌꯥꯎꯗꯕꯅꯤ ꯍꯥꯏꯔꯒ ꯑꯥ ꯍꯧꯖꯤꯛꯇꯤ ꯍꯥꯏꯗꯤ ꯃꯤꯌꯥꯝꯒꯤ ꯑꯣꯏꯕ ꯊꯕꯛꯁꯦ ꯈꯜꯂꯛꯇ꯭ꯔꯦꯕ ꯃꯁꯥ ꯃꯁꯥꯒꯤ ꯑ ꯂꯥꯏꯔꯤꯛ ꯂꯥꯏꯔꯤꯛ ꯀꯌꯥ ꯍꯩꯖ ꯇꯥꯔꯒꯁꯨ ꯄꯔꯦꯡꯗꯨꯒꯤ ꯐꯒꯠꯅꯕ ꯁꯦꯝꯃꯛꯄ ꯁꯣꯁꯦꯜ ꯁꯥꯔꯚꯤꯁ ꯇꯧꯕꯗ ꯄꯔꯦꯡꯗꯨꯒꯤ ꯆꯥꯎꯈꯠꯅꯕ ꯁꯦꯝꯃꯛꯄꯗ ꯌꯥꯎꯗꯕ ꯃꯤꯗꯨꯅꯗꯤ ꯂꯥꯏꯔꯤꯛ ꯍꯩꯕꯅꯤ ꯍꯥꯏꯔꯁꯨ ꯂꯥꯏꯔꯤꯁꯨ ꯈꯪꯗꯕ ꯃꯤꯅꯤ ꯍꯥꯏꯔꯒ ꯂꯧꯅꯩꯑꯌꯦꯕ ꯃꯥꯅ ꯍꯩꯔꯤꯕ ꯂꯥꯏꯔꯤꯛꯇꯣ ꯍꯥꯏꯗꯤ ꯃꯤꯗꯨꯗ ꯁꯤꯖꯤꯟꯅꯐꯝ ꯈꯪꯅ ꯁꯤꯖꯤꯟꯅꯔꯀꯥꯟ ꯁꯤꯖꯤꯟꯅꯔꯛ ꯇꯥꯔꯒꯗꯤ ꯑꯦ ꯁꯤ ꯑꯉꯥꯡꯁꯤ ꯑꯣꯏꯔꯁꯨ ꯁꯤꯒꯤ ꯃꯤꯁꯦ ꯂꯥꯏꯔꯤꯛ ꯌꯥꯝ ꯍꯩ ꯑꯗꯨꯅꯅꯤ ꯃꯥ ꯑꯃ ꯂꯩꯕꯒꯤꯅꯤ ꯑꯩꯈꯣꯏꯒꯤ ꯂꯩꯀꯥꯏꯁꯦ ꯏꯔꯝꯗꯝꯁ ꯀꯈꯠꯂꯛꯏꯁꯦ ꯍꯥꯏꯕꯗꯣ
ꯍ ꯂꯩꯇ꯭ꯔꯦꯕ ꯑꯗꯨꯕꯨ ꯃꯃꯤꯗꯣ ꯌꯥꯝꯅ ꯇꯥꯡꯉꯦꯕ
ꯑꯪ ꯃꯁꯥ ꯃꯁꯥꯒꯤ ꯍꯩꯔꯒ ꯀꯩ ꯍꯥꯏꯅꯤ
ꯍꯣꯏ ꯍꯩꯔꯒ ꯂꯣꯏꯔꯦ ꯑꯥ ꯃꯁꯥꯏ ꯀꯥꯟꯅꯔꯒ ꯂꯣꯏꯔꯦ ꯈꯂꯛꯄ ꯃꯤꯅ ꯃꯁꯤꯡ ꯌꯥꯝꯗꯣ ꯑꯗꯨ ꯒꯤ ꯑꯣꯏꯕ ꯃꯣꯠ ꯑꯃꯨꯛ ꯈꯔ ꯊꯝꯃꯛꯑꯒꯦꯕꯀꯣ ꯃꯔꯨꯞ ꯅ ꯍꯥꯏꯈꯤꯕꯗꯣ ꯌꯥꯝꯅ ꯆꯨꯝꯃꯦ ꯌꯥꯝ ꯐꯖꯕ ꯋꯥꯐꯝ ꯃꯌꯥꯝ ꯑꯃ ꯌꯥꯎꯈ꯭ꯔꯦꯕ ꯑꯗꯣ ꯑꯩꯅ ꯍꯥꯞꯆꯤꯟꯅꯤꯡꯕꯁꯦ ꯍꯥꯏꯗꯤ ꯑꯩꯈꯣꯏꯒꯤ ꯎꯝ ꯃꯍꯧꯁꯥꯒꯤ ꯑꯣꯏꯕ ꯍꯥꯏꯗꯤ ꯂꯥꯏꯔꯦꯝꯕꯤ ꯏꯃꯥꯁꯤꯒꯤ ꯃꯥꯒꯤ ꯃꯍꯧꯁꯥꯒꯤ ꯑꯣꯏꯕ ꯄ꯭ꯔꯀꯤꯇꯤꯒꯤ ꯐꯖꯕ ꯑꯗꯒꯤ ꯈꯜ ꯃꯌꯥꯝ ꯑꯃ ꯀꯥꯏꯊꯔꯛꯏꯁꯦ ꯑꯁꯤꯁꯤꯒꯤ ꯃꯔꯝꯁꯦ ꯍꯥꯏꯗꯤ ꯃꯈꯜꯁꯦ ꯃꯌꯥꯝ ꯑꯃ ꯂꯩꯈ꯭ꯔꯦꯀꯣ ꯃꯔꯨꯞꯅꯁꯨ ꯊꯝꯕꯤꯈ꯭ꯔꯦ ꯃꯌꯥꯝ ꯃꯈꯜ ꯃꯈꯜ ꯃꯌꯥꯝ ꯑꯃ ꯂꯩꯈ꯭ꯔꯦ ꯑꯗꯣ ꯑꯩ ꯈꯔ ꯈꯔ ꯁꯝꯂꯞꯅ ꯍꯥꯏꯕ ꯍꯥꯏꯔꯕꯗ ꯑꯩꯈꯣꯏꯒꯤ ꯍꯥꯏꯗꯤ ꯅꯤꯜ ꯈꯣꯡꯕꯒꯤ ꯃꯈꯣꯜ ꯌꯥꯝꯅ ꯍꯥꯏꯗꯤ ꯒꯥꯔꯤꯒꯨꯝꯕ ꯒꯥꯔꯤ ꯃꯆꯥ ꯒꯥꯔꯤ ꯁꯨꯝꯕ ꯃꯈ ꯌꯥꯝꯅ ꯍꯥꯏꯗꯤ ꯍꯧꯖꯤꯛꯇꯤ ꯌꯨꯝꯊꯣꯡꯒꯤ ꯒꯥꯔꯤ ꯃꯆꯥ ꯂꯩꯇꯕ ꯏꯃꯨꯡ ꯂꯩꯔꯝꯃꯔꯣꯏ ꯐꯅ ꯂꯥꯏꯔꯒꯦꯔꯥ ꯐꯅ ꯋꯥꯒꯦꯔꯥ ꯅꯨꯡꯉꯥꯏꯒꯦꯔ ꯅꯨꯡꯉꯥꯏꯔꯣꯏꯒꯦꯔꯥ ꯀꯝꯄꯜꯁꯔꯤ ꯑꯗꯨꯝ ꯁꯨꯡꯁꯣꯏ ꯁꯣꯏꯗꯕꯤꯗ ꯂꯩꯅꯔꯕ ꯉꯥꯛꯇꯅꯤ ꯃꯁꯤꯒꯤꯁꯤꯅ ꯍꯥꯏꯗꯤ ꯑꯩꯈꯣꯏꯒꯤ ꯅꯤꯜ ꯈꯣꯝꯕꯒꯤ ꯈꯨꯣꯜ ꯑꯃ ꯍꯥꯏꯗꯤ ꯁꯝꯅ ꯍꯥꯏꯔꯕꯗ ꯅꯤꯌꯨ ꯈꯣꯡꯕꯒꯤ ꯀꯩꯅꯣꯁꯤ ꯊꯣꯛꯍꯜꯂꯦꯕ ꯅꯣꯏꯁ ꯄꯣꯂꯨꯁꯟꯁꯦ ꯊꯣꯛꯍꯜꯂꯦꯕ ꯑꯗꯨꯒ ꯑꯃꯨꯛ ꯑꯩꯈꯣꯏꯅꯃꯣ ꯑ ꯆꯥꯎꯈꯠꯂꯛꯄꯒꯤ ꯃꯇꯨꯡ ꯏ ꯃꯇꯨꯡꯏꯟꯅ ꯉꯁꯥꯏ ꯍꯥꯏꯕꯤꯈ꯭ꯔꯦ ꯃꯔꯨꯞꯅꯁꯨ ꯑꯩꯈꯣꯏꯒꯤ ꯐꯦꯛꯇꯔꯤꯒꯨꯝꯕ ꯃꯌꯥꯝ ꯑꯃ ꯁꯥꯖꯤꯜꯂꯛꯑꯦ ꯍꯥꯏꯔꯦꯀꯣ ꯑꯗꯨꯝ ꯀꯔꯈꯅꯥ ꯁꯤꯒꯨꯝꯕ ꯃꯌꯥꯝ ꯑꯃ ꯁꯥꯒꯠꯂꯛꯄꯁꯤꯅ ꯃꯁꯤꯗꯒꯤ ꯊꯣꯛꯂꯛꯄ ꯃꯩꯈꯨꯩ ꯈꯨ ꯐꯠꯇꯔꯕ ꯍꯨ ꯆꯦꯜꯂꯕ ꯃꯩꯈꯨꯁꯤꯅ ꯑꯃꯨꯛ ꯑꯩꯣꯏꯒꯤ ꯀꯩꯅꯣ ꯁꯣꯔ ꯍꯣꯟꯕ ꯃꯇꯝꯁꯤꯗ ꯁ ꯊꯣꯛꯍꯜꯂꯦ ꯀꯣ ꯃꯁꯤꯁꯤꯅ ꯏꯌꯔ ꯄꯣꯂꯨꯁꯟ ꯑꯃꯨꯛ ꯊꯣꯛꯍꯜꯂꯦ ꯑꯩꯈꯣꯏꯗ ꯌꯥꯝꯅ ꯍꯛꯆꯥꯡꯗ ꯆꯠꯄ ꯀꯩꯅꯣꯩ ꯃꯩꯈꯨꯁꯤ ꯍꯣꯟꯖꯤꯜꯂꯦ ꯑꯗꯨꯅꯗꯤ ꯑꯩꯈꯣꯏ ꯍꯛꯆꯥꯡꯗ ꯐꯠꯇꯕ ꯇ ꯑꯣꯏꯍꯜꯂꯑꯦꯀꯣ ꯃꯁꯤꯁꯨ ꯌꯥꯝ ꯆꯥꯎꯅ ꯃꯥꯡꯖꯕ ꯑꯃ ꯑꯣꯏꯍꯜꯂꯑꯦ ꯁꯤꯗꯦ ꯂꯥꯏꯅꯥ ꯇꯤꯟꯅꯥ ꯃꯌꯥꯝ ꯄꯣꯛꯂꯛꯑꯦꯀꯣ ꯑꯗꯨꯒ ꯑꯃꯨꯛ ꯃꯁꯤꯒꯤ ꯀꯩꯅꯣꯁꯤꯅ ꯑꯩꯈꯣꯏꯒꯤ ꯍꯥꯏꯗꯤ ꯃꯥꯂꯦꯝ ꯄ꯭ꯔꯤꯊꯤꯕꯤꯁꯤꯗꯒꯤ ꯉꯥꯛꯊꯣꯛꯅꯕ ꯑ ꯂꯩꯔꯤꯕ ꯑꯩꯈꯣꯏꯒꯤ ꯂꯌꯔ ꯂꯌꯔ ꯑꯣꯖꯣꯟ ꯂꯌꯔ ꯑꯁꯤ ꯑꯃ ꯍꯥꯏꯕꯁꯦ ꯑꯩꯈꯣꯏ ꯍꯥꯏꯗꯤ ꯄꯊꯥꯍꯜꯂꯛꯑꯦ ꯄꯥꯊꯍꯜꯂꯛꯑꯕꯅꯤꯅ ꯍꯣꯔꯛꯑꯦ ꯃꯄꯥꯛ ꯈꯔꯗ ꯍꯣꯕ ꯐꯥꯎ ꯌꯥꯎꯔꯑꯦ ꯃꯁꯤꯁꯤꯅ ꯑꯩꯈꯣꯏꯒꯤ ꯐꯠꯇꯕ ꯅꯨꯡꯁꯥ ꯃꯉꯥ ꯀꯣ ꯑꯩꯈꯣꯏꯒꯤ ꯄ꯭ꯔꯤꯊꯤꯕꯤꯒꯤ ꯂꯩꯃꯥꯏꯁꯤꯗ ꯌꯧꯔꯛꯀꯗꯕ ꯌꯧꯔꯛꯀꯗꯕꯕꯁꯤ ꯉꯥꯛꯊꯣꯛꯑꯒ ꯊꯝꯒꯗꯕ ꯄꯣꯠꯁꯦ ꯃꯥꯅ ꯑꯩꯈꯣꯏꯒꯤ ꯄꯥꯁꯤꯜꯂꯛꯑꯒ ꯍꯧꯔꯛꯑꯕꯅꯤꯅ ꯑꯩꯈꯣꯏ ꯄ꯭ꯔꯤꯊꯤꯕꯤꯒꯤ ꯂꯩꯃꯥꯏꯗ ꯌꯧꯍꯜꯂꯦ ꯃꯗꯨꯅ ꯑꯩꯈꯣꯏ ꯍꯛꯆꯥꯡꯗ ꯊꯦꯡꯕ ꯃꯇꯝꯗ ꯑꯩꯈꯣꯏꯒꯤ ꯎꯟꯁꯥꯁꯤꯗ ꯂꯥꯏꯅꯥ ꯀꯌꯥ ꯑꯃ ꯊꯣꯛꯍꯜꯂꯦꯕ ꯃꯁꯤꯁꯤꯅ ꯐꯠꯇꯕ ꯂꯥꯏꯅꯥ ꯀꯌꯥ ꯑꯃ ꯊꯣꯛꯍꯜꯂꯦ
ꯃꯄꯥꯟ ꯊꯣꯛꯄꯗ ꯑꯣꯏꯒꯦꯔꯥ ꯁꯟꯁꯀ꯭ꯔꯤꯟ ꯁꯤꯖꯤꯟꯅꯧ ꯑꯗꯨ ꯇꯧ ꯑꯗꯒꯤ ꯏꯁꯥꯗ ꯐꯤ ꯀꯨꯞꯁꯤꯜꯂꯒ ꯆꯠ
ꯍꯣꯏ ꯌꯥꯝꯅ ꯐꯠꯇꯕ ꯉꯥꯛ ꯇ ꯑꯣꯏꯍꯜꯂꯦꯕ ꯃꯤꯑꯣꯏꯕꯁꯤꯒꯤ ꯍꯩꯁꯤꯡꯕꯁꯤꯅ ꯍꯦꯟꯒꯠꯂꯛꯑꯁꯨ ꯑꯃꯥꯡ ꯑꯇꯥꯁꯦ ꯃꯌꯥꯝ ꯑꯃ ꯊꯣꯛꯍꯜꯂꯦꯕ ꯑꯗꯨ ꯃꯁꯤ ꯊꯣꯛ ꯑꯣꯜꯂꯣꯏꯒꯦ ꯍꯥꯏꯇꯥꯥꯔꯒꯗꯤ ꯉꯁꯥꯏ ꯍꯥꯏꯕꯗꯣ ꯃꯔꯨꯞꯅꯁꯨ ꯎ ꯎ ꯊꯥꯖꯤꯟꯒꯗꯕꯅꯤ ꯑꯗꯒꯤ
ꯑꯥ
ꯁ꯭ꯀꯨꯜ ꯀꯣꯂꯦꯖꯇ ꯍꯧꯒꯠꯂꯛꯏꯕ ꯃꯍꯩꯔꯣꯏ ꯑꯉꯥꯡ ꯁꯥꯇ꯭ꯔ ꯃꯆꯥ ꯁꯤꯡ ꯂꯥꯏꯔꯤꯛ ꯍꯩꯕ ꯂꯥꯏꯔꯤꯛ ꯍꯩꯇꯕꯁꯤꯗ ꯂꯥꯏꯔꯤꯛ ꯍꯩꯕꯁꯤꯡꯁꯤꯅꯁꯨ ꯐꯖꯅ ꯃꯣꯏꯗ ꯇꯥꯛꯄꯤ ꯇꯝꯕꯤꯔꯒ ꯑꯦꯋꯦꯔꯅꯦꯁ ꯑꯃ ꯃꯤ ꯃꯤꯄꯨꯝ ꯈꯨꯗꯤꯡꯃꯛꯇ ꯈꯪꯍꯟꯒꯗꯕꯅꯦꯕ ꯑꯗꯨ ꯑꯣꯏ ꯇꯔꯒꯗꯤ ꯃꯁꯤꯒꯤ ꯀꯩꯅꯣꯁꯦ ꯑ ꯑꯩꯈꯣꯏꯅ ꯃꯥꯌꯣꯛꯅꯔꯤꯕꯁꯦ ꯈꯔꯇ ꯑꯣꯏꯔꯁꯨ ꯑꯩꯈꯣꯏ ꯀꯟꯕ ꯉꯝꯒꯗ꯭ꯔꯥ ꯍꯥꯏꯅ ꯈꯜꯂꯦꯕꯀꯣ ꯍꯣꯏ ꯑꯩꯒꯤ ꯋꯥꯈꯜꯗ
ꯑꯩ ꯌꯥꯝꯅ ꯆꯨꯝꯃꯤ ꯃꯔꯨꯞꯅ ꯍꯥꯏꯔꯤꯗꯨꯁꯨ ꯑꯆꯨꯝꯕ ꯋꯥꯐꯝꯅꯤ ꯏꯁꯥ ꯏꯁꯥꯗ ꯈꯪꯕ ꯅꯠꯇꯕꯀꯣ
ꯍꯣꯏ ꯑꯩ ꯑꯃ ꯈꯪꯉꯦ ꯍꯥꯏꯔꯒ ꯇꯣꯛꯄ ꯅꯠꯇꯕ ꯏꯃꯨꯡ ꯑꯩꯒꯤ ꯏꯁꯥꯒꯤ ꯑꯩ ꯑꯃ ꯈꯪꯉꯗꯤ ꯑꯩꯒꯤ ꯏꯃꯨꯡꯗ ꯈꯪꯗꯕ ꯂꯩꯕ ꯃꯈꯩꯗꯨꯁꯨ ꯈꯪꯍꯟꯅꯤ ꯑꯗꯩ ꯑꯩ ꯏꯃꯨꯡꯒꯤ ꯃꯤ ꯃꯈꯩꯗꯨꯅꯁꯨ ꯃꯥꯏ ꯃꯥꯏ ꯈꯪꯅ ꯆꯥꯟꯅꯕ ꯈꯪꯗꯕ ꯂꯩꯕ ꯃꯈꯩꯗ ꯑꯃꯨꯛ ꯁꯟꯗꯣꯛꯅꯅꯤ ꯑꯗꯨ ꯑꯣꯏꯇꯥꯔꯗꯤ ꯃꯥ ꯒꯤ ꯃꯥꯒꯤ ꯃꯊꯪ ꯃꯊꯪ ꯃꯊꯪ ꯑꯐꯕꯁꯤ ꯁꯨꯝ ꯁꯟꯗꯣꯛ ꯇꯥꯔꯗꯤ ꯄ꯭ꯔꯤꯊꯤꯕꯤ ꯑꯄꯨꯝꯕꯁꯦ ꯅꯣꯡꯃꯗꯤ ꯁꯣꯏꯗꯅ ꯑꯐꯕ ꯑꯃ ꯑꯣꯏꯕ ꯉꯝꯅꯦꯕ
ꯑꯣꯏ ꯍꯥꯏꯅꯕꯁꯨ ꯂꯩ ꯏꯁꯥ ꯈꯛꯇ ꯈꯪꯉꯒ ꯑꯩꯈꯣꯏ ꯏꯃꯨꯡ ꯃꯅꯨꯡꯁꯤꯕꯨ ꯐꯖꯅ ꯂꯤꯡ ꯇꯥꯔꯒꯗꯤ ꯑꯇꯣꯞꯄꯗꯁꯨ ꯁꯣꯏꯗꯃꯛꯀꯤ ꯑꯐꯕ ꯌꯎꯔꯛꯀꯅꯤ ꯍꯥꯏꯕꯁꯦ ꯏꯁꯥ ꯐꯠꯇ꯭ꯔ ꯇꯥꯔꯒꯗꯤ ꯑꯩ ꯏꯁꯥꯅ ꯄꯨꯛꯁꯦ ꯐꯖꯒꯗ꯭ꯔꯥ ꯇꯥꯔꯒꯗꯤ ꯃꯤꯗ ꯍꯥꯏꯅꯤꯡꯗ ꯇꯥꯔꯗꯤ ꯃꯤꯁꯨ ꯈꯪꯉꯣꯏꯗ꯭ꯔꯤꯅꯤ
ꯍꯣꯏꯑꯕ ꯑꯗꯨꯅꯦ ꯏꯁꯥ ꯏꯁꯥ ꯐꯠꯇꯅ ꯑꯗꯩ ꯏꯁꯥ ꯍꯥꯟꯅ ꯐꯠꯇꯅ ꯃꯤ ꯐꯅꯕ ꯍꯣꯠꯅꯕꯁꯨ ꯌꯥꯔꯣꯏꯕ ꯑꯩ ꯏꯁꯥꯁꯤ ꯐꯔꯕ ꯃꯇꯨꯡꯗ ꯑꯩꯒ ꯅꯛꯅꯕ ꯂꯣꯏꯅꯕ ꯇꯤꯟꯅꯕ ꯑꯔꯥꯟꯕ ꯂꯝꯕꯤꯗ ꯆꯠꯂꯝꯃꯁꯨ ꯑꯔꯥꯟꯕ ꯋꯥꯈꯜ ꯈꯜꯂꯝꯃꯁꯨ ꯑꯐꯕ ꯐꯖꯕ ꯋꯥꯍꯩꯒꯣ ꯇꯥꯅ ꯇꯅ ꯁꯤꯖꯤꯟꯅꯔꯒ ꯃꯣꯏꯁꯨ ꯅꯣꯡꯃꯗꯤ ꯁꯣꯏꯗꯃꯛ ꯀ ꯍꯥꯏꯗꯤ ꯒ꯭ꯌꯥꯟ ꯇꯥꯔꯒ ꯄꯨꯂꯞ ꯑꯐꯕ ꯍꯥꯏꯗꯣ ꯑꯣꯏꯃꯤꯟꯅꯒꯗꯕꯅꯦꯕ
ꯑꯥ ꯑꯗꯨ ꯈꯛꯇꯗꯅꯤ ꯂꯩꯕꯥꯛꯁꯤ ꯅꯨꯡꯉꯥꯏꯅ ꯍꯥꯏꯗꯤ ꯃꯍꯧꯁꯥꯒꯤ ꯈꯜ ꯀꯥꯏꯗꯅ ꯂꯩꯔꯛꯇꯣꯔꯤꯁꯦ
ꯍꯣꯏ ꯏꯪꯕ ꯏꯪꯅ ꯆꯤꯛꯅ
ꯑꯥ
ꯃꯍꯩ ꯃꯔꯣꯡ ꯐꯖꯅ ꯌꯥꯟꯕ ꯏꯪ ꯆꯤꯛꯄ ꯃꯔꯥ ꯇꯞꯄ ꯂꯩꯕꯥꯛ ꯑꯃ ꯍꯥꯏꯕꯁꯦ ꯑꯗꯨ ꯀꯥꯟꯗꯗ ꯑꯣꯏꯕ ꯉꯝꯒꯅꯤ ꯍꯥꯏꯅ ꯈꯂꯦ
ꯑꯣꯐ
ꯍꯣꯏ ꯑꯗꯨꯗꯤ ꯉꯁꯤꯗꯤ ꯃꯇꯥꯡꯁꯤꯗ ꯂꯣꯏꯁꯤꯜꯂꯁꯤꯀꯣ
ꯍꯣꯏ ꯑꯪ ꯊꯝꯅꯔꯁꯦ ꯑꯗꯨꯗꯤ
ꯑꯥꯎ
ꯎꯝ